ꯎꯃꯝ ꯍꯜꯂꯣ
ꯇꯥꯏꯌꯦ ꯇꯥꯏꯔꯦ
ꯁꯤꯁꯨ ꯏꯀꯣ ꯆꯠꯄ꯭ꯔꯥ ꯆꯠꯇꯕ꯭ꯔꯥ
ꯆꯠꯇꯦꯗ ꯁꯤꯗꯤ
ꯎꯝ ꯑꯩ ꯍꯥꯏꯖꯦ ꯑꯦꯀꯥꯎꯟ ꯀꯩꯅꯣ ꯂꯩꯕꯅꯦꯕ ꯆꯥꯟꯅꯕ ꯆꯥꯟꯅꯗꯕ
ꯎꯝ
ꯑꯗꯨꯏꯅꯤ
ꯈꯪꯗꯦꯗ
ꯅꯪꯅ ꯀꯩꯩꯅꯣ ꯍꯩ ꯔꯥꯒꯤ ꯃꯔꯝ ꯍꯩ ꯔꯥꯒꯤ ꯃꯔꯝꯗ ꯑꯗꯨꯝ ꯉꯥꯡ ꯂꯩꯖꯤꯅ ꯀꯩꯒꯤꯅꯣ
ꯋꯥꯔꯤꯗꯣ ꯀꯔꯤ ꯋꯥꯔꯤ ꯁꯥ ꯏꯟꯖꯥꯡ ꯅꯥꯄꯤ ꯅꯠꯇ꯭ꯔꯒ ꯍꯩ ꯔꯥ ꯍꯥꯏꯔꯦ ꯁꯥꯟꯅꯩꯖꯦ
ꯊꯔꯣꯏ ꯊꯣꯡꯕꯒꯤ ꯃꯇꯥꯡ ꯈꯪꯗꯦꯗ ꯑꯗꯨ ꯑꯩꯅ ꯍꯥꯏꯕ ꯅꯨꯄꯥꯗꯨꯅ ꯍꯥꯏꯔꯝꯃꯤꯅꯦ
ꯑꯗꯨꯒꯨꯝꯕ ꯂꯩꯇꯝꯅꯦ ꯅꯪꯒꯤ ꯅꯣꯡꯃꯒꯤ ꯅꯪꯅ ꯆꯠꯂꯨꯕ ꯈꯣꯠꯂꯨꯕ ꯅꫭꯡꯃ ꯍꯥꯏꯖꯩ ꯑꯩ ꯍꯥꯏꯖꯦ ꯄꯪꯁꯥꯗ ꯁꯥꯕ ꯑꯗꯨ ꯄꯨꯔꯥ ꯑꯗꯨꯒꯤ ꯃꯔꯝꯗ ꯑꯣꯏꯅ ꯁꯥꯟꯅꯔꯛꯑꯗꯤ ꯋꯥꯔꯤ ꯀꯌꯥꯝ ꯂꯩꯅꯤ ꯀꯩꯁꯨ ꯌꯥꯝ ꯀꯟꯅ ꯂꯩꯔꯣꯏꯗꯅ ꯍꯩ ꯔꯥ ꯑꯩꯒꯤ ꯅꯪꯒꯤ ꯍꯨꯖꯤꯛꯀꯤ ꯅꯥꯄꯤꯁꯤꯡ ꯃꯔꯝꯗ ꯁꯥꯟꯅꯔꯗꯤ ꯋꯥꯔꯤ ꯀꯌꯥꯝ ꯁꯥꯔꯨꯅꯤ
ꯍꯣꯏ ꯄꯈꯣꯡ ꯑꯣꯏꯅ ꯆꯟꯅ ꯐꯔꯦꯅꯦ ꯃꯣꯏꯁꯤꯗꯤ
ꯑꯗꯨꯅ ꯄꯪꯁꯥꯟꯗ ꯁꯥꯟꯅꯕ ꯍꯥꯏꯁꯤꯅꯤ ꯑꯦꯝꯌꯨꯗꯗꯤ ꯑꯗꯨꯝ ꯂꯥꯛꯄ꯭ꯔ ꯑꯗꯨꯗꯤ ꯅꯃꯥꯟꯅꯕꯤ ꯂꯩ ꯍꯥꯏꯕꯅꯤꯅ
ꯑꯦꯝ ꯌꯨꯗ ꯍꯣꯏ ꯑꯦꯝ ꯌꯨꯗꯒ ꯂꯩꯒꯤꯕ ꯈꯣꯠꯈꯤꯕ ꯌꯥꯎꯈ꯭ꯔꯦ ꯀꯩꯅꯣ ꯇꯧꯕꯒꯤꯀꯣ ꯍꯧꯖꯤꯛꯇꯤ ꯂꯥꯛꯇꯕ ꯀꯨꯏꯔꯦ
ꯑꯣ
ꯏꯃꯥꯟꯅꯕꯤ ꯂꯩꯕꯅꯦ ꯑꯗꯨꯝ ꯑꯩꯈꯣꯏ ꯑꯩꯅ ꯅꯍꯥꯟ ꯋꯥꯔꯤ ꯁꯥꯟꯅꯔꯝꯃꯦ ꯍꯥꯏꯕ ꯏꯃꯥꯟꯅꯕꯤꯗꯨꯁꯨ ꯑꯗꯨꯝ ꯂꯩꯕꯅꯦ ꯍꯧꯖꯤꯛ ꯑꯦꯦꯝ ꯌꯨꯗ
ꯀꯩ ꯗꯤꯄꯥꯔ ꯀꯩ ꯗꯤꯄꯥꯔꯠꯃꯦꯟ ꯇꯝꯕ ꯃꯣꯏꯅ
ꯍꯧꯖꯤꯛꯇꯤ ꯀꯣꯆꯤꯡ ꯇꯧꯕꯒꯤ ꯑꯃ ꯐ꯭ꯔꯤ ꯀꯣꯆꯤꯡ ꯑꯃ ꯂꯩꯕꯗꯣ ꯑꯝꯕꯦꯗꯀꯔꯒꯤꯗꯣ ꯑꯥ ꯑꯗꯨꯗꯣ ꯇꯧꯕꯁꯨ ꯂꯩ ꯑꯗꯒꯤꯗꯤ ꯃꯣꯏ ꯑꯅꯤ ꯂꯩꯕꯅꯦꯕ ꯍꯨꯖꯤꯛꯇꯤ ꯑꯗꯨꯒ ꯑꯇꯣꯞꯄꯁꯨ ꯑꯗꯨꯝ ꯂꯩꯕꯅꯤꯗ ꯈꯪꯗꯦꯗ ꯄꯥꯎ ꯐꯥꯎꯅꯕꯁꯨ ꯌꯥꯎꯋꯤ ꯐꯥꯎꯅꯗꯕꯁꯨ ꯌꯥꯎꯋꯤ ꯏꯃꯥꯟꯅꯕꯤꯁꯤꯡꯁꯦ ꯑꯗꯒꯤꯗꯤ ꯃꯌꯨꯝ ꯄꯨꯕ ꯏꯃꯥꯟꯅꯕꯤꯁꯨ ꯌꯥꯎꯔꯤꯅꯤꯗꯣ
ꯎꯝ
ꯍꯣꯝꯇ꯭ꯌꯨꯇꯔꯒꯨꯝꯕ ꯆꯠꯂꯒ ꯃꯌꯨꯝꯒꯨꯝꯕ ꯃꯅꯥꯎꯅꯨꯄꯤꯒꯨꯝꯕꯩ ꯄꯩꯁꯥ ꯊꯥꯕꯁꯨ ꯃꯣꯏꯅ ꯇꯧꯕ ꯌꯥꯎꯋꯦꯕ ꯑꯗꯒꯤ ꯌꯨꯝꯗꯒꯤ ꯄꯩꯁꯥ ꯊꯥꯍꯜꯂꯛꯑꯀꯥꯟꯗ ꯅꯨꯡꯉꯥꯏꯅ ꯂꯩꯕꯁꯨ ꯌꯥꯎꯋꯤ ꯃꯈꯜ ꯃꯈꯜꯅꯦ
ꯑꯗ ꯅꯪꯅ ꯑꯃꯨꯛ ꯀꯃꯥꯏ ꯀꯃꯥꯏꯅ ꯇꯧꯕ ꯃꯈꯜꯅꯣ ꯉꯁꯥꯏꯒꯤ ꯑꯗꯨꯝ ꯇꯨꯝꯃꯒ ꯆꯥꯔꯒ ꯂꯩꯕ ꯃꯈꯜꯗꯣ ꯑꯣꯏꯗꯣꯏꯔꯥ
ꯅꯠꯇꯦ ꯅꯠꯇꯦ ꯑꯩꯁꯤꯁꯨ ꯄꯩꯁꯥ ꯌꯥꯝ ꯗꯔꯀꯥꯔ ꯑꯣꯏꯔꯒ ꯄꯩꯁꯥ ꯇꯥꯅꯕ ꯊꯤꯕ ꯌꯨꯝꯁꯨ ꯊꯥꯗꯣꯛꯄꯁꯦ ꯎꯝ ꯑꯗꯣ ꯍꯧꯖꯤꯛꯇꯤ ꯑꯩ ꯍꯥꯟꯅ ꯌꯨꯝ ꯊꯥꯗꯣꯛꯄ ꯌꯥꯔꯝꯗꯦꯕ ꯈꯣꯏ ꯗꯥꯕꯨꯡ ꯗꯥ ꯍꯣꯏꯁꯦ ꯊꯣꯛꯂꯛꯇ꯭ꯔꯤꯕ ꯍꯥꯏꯇꯥꯔꯦꯅꯦ
ꯑꯣ
ꯍꯧꯖꯤꯛꯇꯤ ꯊꯣꯛꯂꯛꯑꯦꯕ ꯃꯣꯏꯁꯦ ꯑꯗꯨꯅ ꯌꯨꯝꯗ ꯂꯩ ꯂꯩꯅꯕ ꯃꯤ ꯂꯩꯔꯕꯅꯤꯅꯀꯣ ꯈꯣꯏ ꯀꯥꯀꯥ ꯍꯣꯏꯗꯣ ꯃꯇꯣꯝ ꯍꯨꯟꯗꯣꯛ ꯌꯥꯗꯕ ꯑꯍꯟ ꯑꯣꯏꯁꯜꯂꯛꯄꯅꯤꯅ ꯑꯗꯨꯗꯨꯅ ꯑꯩ ꯁꯦ ꯌꯨꯝꯗ ꯂꯩꯕꯅꯤ ꯌꯨꯝꯗ ꯁꯨꯝ ꯂꯩꯕ ꯑꯗꯨꯖꯤꯗꯤ ꯃꯤꯒꯤ ꯑꯦꯛꯖꯥꯝ ꯊꯥꯕ ꯈꯔ ꯆꯠꯄꯤ ꯑꯗꯒꯤꯗꯤ ꯑꯩꯈꯣꯏ ꯃꯥ ꯍꯣꯏꯒꯤ ꯁꯦꯂꯦꯞ ꯒ꯭ꯔꯨꯞꯀꯤ ꯈꯔ ꯃꯍꯨꯠ ꯁꯤꯟꯕ ꯆꯠꯄꯤ ꯃꯣꯏ ꯗ꯭ꯔꯦꯁ ꯁꯨꯠ ꯁꯨꯠ ꯂꯩꯗꯅ ꯒ꯭ꯔꯨꯞ ꯒ꯭ꯔꯨꯞꯀꯤ
ꯎꯝ
ꯑ ꯁꯦꯠꯂ ꯈꯔ ꯆꯠꯄꯤ ꯑꯁ ꯃꯤꯅꯁꯥꯏ ꯆꯠꯂꯨꯁꯦ ꯍꯥꯏꯕ ꯈꯔ ꯆꯠ ꯋꯥꯕꯅ ꯁꯤꯌꯦ ꯑꯗꯨꯅ ꯍꯦ ꯍꯣꯁꯄꯤꯇꯥꯜꯗ ꯆꯠꯂꯨꯁꯦ ꯈꯥꯏꯔ ꯈꯔ ꯆꯠ ꯂꯣꯏꯔꯦ ꯑꯩꯈꯣꯏ ꯆꯦꯛꯑꯦꯟ ꯆꯦꯟꯕꯗ ꯁꯪꯗꯦ ꯍꯥꯏꯕꯗꯨꯁꯨ ꯁꯪꯗꯦ ꯍꯥꯏꯕꯗꯨꯁꯨ ꯑꯃꯨꯛ ꯆꯤꯤꯟꯊꯕ ꯃꯥꯂꯦ ꯑꯣ
ꯍꯣꯏ ꯑꯣꯏꯅ ꯀꯦꯝ ꯇꯧꯗꯕ ꯌꯨꯝꯗ ꯑꯗꯨꯝ ꯂꯩ ꯍꯥꯏꯕꯅꯤꯅꯀꯣ
ꯑ ꯍꯪꯦ ꯆꯝ ꯆꯪꯉꯒ ꯍꯪꯉꯣ ꯑꯥ ꯀꯥꯔꯛꯇꯨꯗ ꯆꯪꯉꯣ ꯑꯩ ꯊꯕꯛ ꯇꯧꯔꯤ ꯇꯥꯕ꯭ꯔꯥ ꯃꯣꯏ ꯍꯧꯖꯤꯛ ꯉꯥꯡꯉꯤꯗꯣ ꯇꯥꯔꯝꯃꯣꯏꯗ ꯃꯣꯏꯒꯤ ꯏꯁꯄꯤꯀꯔꯁꯦ ꯌꯥꯝ ꯍꯧꯖꯕꯅꯦ
ꯃꯣꯏꯅ ꯍꯥꯏ ꯍꯥꯏꯁꯤ ꯆꯪ ꯅꯠꯇꯨꯗ ꯑꯩꯈꯣꯏꯒꯤ
ꯎꯝ
ꯃꯣꯏꯅ ꯑꯇꯣꯞꯄꯅ ꯉꯥꯡꯕꯗꯣ
ꯎꯝ
ꯑꯗꯨ ꯍꯧꯒꯦꯔꯥ ꯈꯣꯠꯀꯦꯔꯥ ꯍꯧꯖꯤꯛꯥꯟ ꯃꯤ ꯏꯕꯥꯅꯤ ꯍꯧꯖꯤꯛ ꯋꯥꯔꯤ ꯁꯥꯟꯅꯔꯤꯁꯦ ꯁꯤ ꯇꯥꯍꯜꯂꯨꯁꯤꯅꯤ ꯃꯣꯏ ꯏꯕꯥꯅꯤ ꯁꯥꯟꯅꯕꯗꯣ ꯇꯥꯔꯗꯤ ꯌꯥꯔꯦ ꯅꯥꯀꯟꯗ ꯍꯧꯒꯦꯔ
ꯍꯣꯏ
ꯏꯕꯥꯏꯗꯒꯤ ꯃꯣꯏꯅꯅ ꯍꯧꯒꯠꯂꯛꯄ ꯀꯥꯟꯗꯨꯗꯁꯨ ꯁꯨꯝ ꯌꯥꯗꯦ ꯍꯥꯏꯕꯣꯟꯅꯦ
ꯍꯣꯏ ꯍꯣꯏ
ꯁꯤ ꯀꯔꯤꯝ ꯅꯠꯇꯦꯕ ꯁꯤ ꯆꯦꯛ ꯇꯧꯕ ꯍꯥꯏꯁꯦ ꯆꯦꯛ ꯇꯧꯕ ꯀꯥꯡꯕꯨ ꯑꯃ ꯂꯩꯔꯤꯕ ꯆꯦꯛ ꯇꯧꯕ ꯀꯥꯡ
ꯍꯣꯏ ꯇꯥꯛꯁ ꯃꯈꯜ ꯃꯈꯜꯗ ꯅꯠꯇ꯭ꯔꯣ ꯑꯃ
ꯍ ꯍꯣꯏ ꯅꯣꯏ ꯅꯣꯏꯈꯣꯏꯅ ꯑꯗꯨꯝ ꯇꯧꯔ ꯇꯧꯔꯁꯨ ꯃꯤꯅ ꯇꯧꯔ ꯄꯣꯠꯅꯦꯕ ꯑ ꯍꯣꯏ ꯃꯤꯅ ꯇꯧꯕ ꯄꯣꯠꯅꯦꯕ ꯑꯗꯨꯅ ꯃꯤꯗꯨꯅ ꯀꯛꯅꯤꯡꯉꯗꯤ ꯑꯗꯨꯝ ꯀꯛꯂꯛꯑꯦ ꯃꯤꯗꯨꯅ ꯀꯛꯅꯤꯡꯗ꯭ꯔꯗꯤ ꯅꯨꯡꯁꯤꯕꯤꯔꯗꯤ ꯀꯛꯂꯛꯇ꯭ꯔꯦ
ꯍꯣꯏ
ꯑꯗꯤ ꯃꯣꯏ ꯔꯨꯜꯁꯤꯡꯁꯨ ꯄꯤꯔꯤꯕꯅꯤꯅ ꯀꯛꯇꯕꯁꯨ ꯌꯥꯗꯕ ꯌꯥꯝ ꯂꯥꯡꯁꯤꯜꯂꯛꯑꯗꯤꯀꯣ
ꯀꯛꯇꯕ ꯌꯥꯗꯕ ꯍꯥꯏꯁꯦ ꯑꯗꯨꯝ ꯀꯛꯈꯤꯗꯕꯁꯨ ꯑꯗꯨꯝ ꯌꯥꯎꯅꯤꯕꯀꯣ ꯑꯗꯨꯗ ꯀꯩꯒꯨꯝꯕ ꯃꯥꯅ ꯁꯨꯝ ꯀꯛꯂꯛꯇ꯭ꯔꯗꯤ ꯑꯁꯨꯝ ꯅꯥꯀꯟꯗ ꯑꯃꯨꯛ ꯇ ꯗꯒꯤ ꯍꯥꯏꯇꯥꯔꯦ ꯑ ꯃꯣꯏꯒꯤ ꯃꯉꯣꯟꯗ ꯑꯣꯏꯅ ꯀꯩꯅꯣ ꯂꯥꯛꯄ ꯍꯥꯏꯇꯥꯔꯦ ꯀꯩꯅꯣ ꯋꯥꯔꯅꯤꯡꯒꯨꯝꯕ ꯂꯥꯛꯄ ꯈꯣꯠꯄ ꯑꯗꯨꯃꯥꯏꯅ ꯇꯧꯅꯕ ꯖꯥꯠꯅꯤ ꯑꯗꯨꯒꯤ ꯃꯥꯁꯨ ꯈꯔ ꯆꯦꯛꯁꯟꯗ ꯌꯥꯗꯕ
ꯍꯣꯏ ꯁꯤꯡꯖꯨꯒꯨꯝꯕꯕꯨꯗꯤ ꯆꯥꯕ ꯄꯥꯝꯕ꯭ꯔꯣ
ꯁꯤꯡꯖꯨ ꯍꯣꯏ ꯆꯥꯕ ꯄꯥꯝꯕꯗꯤ ꯄꯥꯝꯃꯦ ꯌꯥꯝ ꯌꯥꯝ ꯀꯟꯅ ꯀꯩꯁꯨ
ꯅꯪꯅ ꯌꯥꯝ ꯄꯥꯝꯕ ꯆꯤꯟꯖꯥꯛꯁꯦ ꯀꯩ ꯑꯣꯏꯗꯣꯏꯅꯣ
ꯑꯩꯅ ꯌꯥꯝ ꯄꯥꯝꯕꯁꯦ ꯈꯪꯉꯤ ꯗꯥꯏꯔꯦꯛ ꯌꯥꯝ ꯄꯥꯝꯕ ꯍꯥꯏꯕꯗꯨ ꯑꯍꯥꯎꯕꯒꯨꯝꯕ ꯄꯪ ꯆꯥꯗ ꯆꯥꯏ ꯐꯥꯁꯐꯨꯗ
ꯍꯥꯏꯗꯤ ꯍꯩ ꯔꯥꯕꯨ ꯄꯥꯝꯃꯤꯔꯥ ꯅꯠꯇ꯭ꯔꯒ ꯑꯣꯛꯀꯨꯝꯕ ꯁꯟꯒꯨꯝꯕ ꯄꯥꯝꯃꯤꯔꯥ ꯁꯤꯡꯖꯨꯒꯨꯝꯕ ꯑꯗꯩꯗꯤ ꯎꯃꯣꯔꯣꯛ ꯀꯨꯝꯕ ꯀꯩ ꯃꯈꯜ ꯃꯈꯜ ꯃꯌꯥꯝ ꯂꯩꯅ ꯑꯊꯨꯝꯕ ꯄꯥꯝꯕ꯭ꯔꯥ ꯀꯩꯅꯣ
ꯑꯊꯨꯝꯕꯗꯤ ꯄꯥꯝꯗꯦ ꯑꯗꯨꯒ ꯆꯥꯁꯨ ꯄꯥꯝꯗꯦ ꯑꯊꯨꯝꯕꯁꯨ ꯄꯥꯝꯗꯦ ꯑꯗꯨꯒ ꯑꯍꯥꯎꯕꯗꯤ ꯄꯥꯝꯃꯦ ꯑꯍꯥꯎꯕ ꯍꯥꯏꯇꯥꯔꯦ
ꯑꯣ ꯑꯊꯨꯝꯕꯁꯦ ꯀꯌꯥ ꯄꯥꯝꯗꯕ꯭ꯔꯥ
ꯑꯊꯨꯝꯕꯗꯤ ꯍꯣꯏ ꯌꯥꯔꯤꯒꯩ ꯑꯗꯨꯝ ꯄꯥꯝꯗꯦ ꯆꯥꯕꯨꯗꯤ ꯆꯥꯏꯌꯦꯕ ꯍꯥꯏꯗꯤ ꯒꯨꯂꯥ ꯑꯃ ꯈꯣꯑꯒ ꯍꯥꯏꯔꯁꯨ ꯑꯗꯨꯝ ꯆꯥꯕꯨꯗꯤ ꯆꯥꯕ ꯑꯗꯨ ꯋꯥꯠ ꯊꯧꯑꯣꯏꯀꯤ ꯒꯨꯂꯥ ꯑꯃ ꯂꯩꯔꯒ ꯆꯥꯕ ꯍꯥꯏꯗꯣ ꯑꯗꯨꯗꯤ ꯇꯧꯗꯕ
ꯅꯤꯡꯗꯕꯗꯣ
ꯎꯝ
ꯁꯨꯝ ꯃꯥꯡꯗꯒ ꯂꯩꯔꯒꯗꯤ ꯆꯥꯕꯤꯕꯗꯣ
ꯍꯣꯏ ꯍꯣꯏ ꯃꯥꯡꯗ ꯂꯩꯕ ꯍꯣꯏ ꯍꯥꯏꯗꯤ ꯆꯥꯛꯀꯧꯕꯒꯨꯝꯕ ꯇꯧꯔꯦ ꯈꯜꯂꯣꯕ ꯆꯥꯛꯀꯧꯕꯒꯤ ꯃꯤꯅ ꯒꯨꯂꯥꯒꯨꯝꯕ ꯄꯨꯟꯅꯩꯗꯅꯀꯣ ꯑꯗꯨꯃꯥꯏꯅ ꯂꯩꯔꯗꯤ ꯑꯃꯨꯛ ꯌꯨꯝꯗꯒꯁꯨ ꯃꯌꯥꯝꯅ ꯀꯣꯛꯑꯗꯤ ꯆꯥꯕ ꯌꯥꯎꯏꯤ
ꯑꯗꯨꯒ ꯍꯣꯏ ꯒꯨꯂꯥ ꯑꯃ ꯂꯩꯔꯒ ꯆꯥꯅꯤꯡꯉꯤ ꯑꯗꯨ ꯆꯥꯅꯤꯡꯉꯤ ꯈꯣꯠꯂꯤ ꯀꯥꯏꯗ ꯋꯥꯈꯜꯗ ꯄꯣꯛꯂꯛꯇꯕꯗꯣ ꯎꯝ ꯑꯩꯒꯤ ꯑꯣꯏꯅꯗꯤ ꯑꯩꯒꯤ ꯑꯣꯏꯅꯗꯤ ꯁꯤꯡꯖꯨꯒꯨꯝꯕ ꯑꯗꯩꯗꯤ ꯑꯍꯥꯕꯤꯒꯨꯝꯕꯁꯦ ꯍꯩ ꯔꯥꯒꯨꯝꯕꯁꯦ ꯌꯥꯝ ꯄꯥꯝꯃꯦ ꯑꯗꯣ ꯍꯧꯖꯤꯛꯀꯥꯟꯗꯤ ꯍꯩ ꯔꯥꯁꯦ ꯑꯁꯤꯟꯕ ꯆꯥꯕ ꯉꯝꯗ꯭ꯔꯦ ꯑꯋꯥꯊꯕꯤꯒꯨꯝꯕ ꯑꯩꯅ ꯆꯥꯅꯤꯡꯕ ꯆꯤꯟꯖꯥꯛꯁꯦ ꯑꯋꯥꯊꯕꯤꯒꯨꯝꯕ ꯆꯥꯅꯤꯡꯉꯦ ꯑꯗꯩꯗꯤ ꯑꯃꯨꯟ ꯑꯃꯨꯟꯕ ꯑꯍꯥꯎ ꯑꯍꯥꯎꯕ
ꯑꯣ ꯍꯩꯅꯎꯨꯝꯗꯒꯨꯝꯕ
ꯍꯩꯗꯣ ꯍꯩꯈꯥꯗꯨꯕꯨꯁꯨ ꯌꯥꯝ ꯆꯥꯕꯗꯤ ꯆꯥꯅꯤꯡꯉꯦ ꯑꯗꯨꯑꯣꯏꯁꯨ ꯃꯌꯥꯝ ꯆꯥꯕ ꯉꯝꯗ꯭ꯔꯦꯕ ꯑꯩꯅ ꯍꯥꯏꯕꯗꯣ ꯍꯧꯖꯤꯛꯀꯥꯟꯗꯤ ꯌꯥ ꯌꯥꯝ ꯀꯨꯝꯕ ꯊꯨꯕꯒꯤ ꯇꯥꯏꯞꯇ ꯇꯧꯏꯋꯦꯕ ꯈꯪꯕ꯭ꯔꯥ
ꯎꯝ
ꯑꯗꯨꯅ ꯆꯥꯕ ꯉꯝꯗ꯭ꯔꯦ ꯑꯗꯨꯅ ꯁꯤꯡꯖꯨꯒꯨꯝꯕ ꯑꯩꯅ ꯍꯧꯖꯤꯛ ꯆꯥꯏꯁꯦ ꯆꯈꯥꯎꯕꯨꯗꯤ ꯁꯣꯛꯑꯦꯕ ꯑꯗꯨ ꯑꯣꯏꯁꯨ ꯁꯤꯡꯖꯨ ꯕ ꯑꯗꯒꯤꯗꯤ ꯑꯍꯥꯕꯤꯒꯨꯝꯕ ꯈꯪꯗꯦꯗ ꯆꯈꯥꯎꯁꯨ ꯑꯗꯨꯝ ꯁꯣꯛꯂꯤ ꯁꯣꯛꯂꯤ ꯇꯧꯔꯕꯅꯦ ꯍꯧꯖꯤꯛ ꯈꯪꯗꯦ ꯒ꯭ꯌꯥꯟ ꯇꯥꯗꯦ
ꯑꯍꯥꯕꯤ
ꯍꯣꯏ ꯀꯨꯞꯁꯨꯗꯨꯁꯨ ꯂꯝ ꯂꯝꯒꯤ ꯃꯍꯥꯎ ꯃꯥꯟꯅꯗꯦꯅꯦ
ꯑꯗꯨꯗꯤ ꯄꯥꯝꯅ ꯆꯥꯏꯕ ꯑꯩꯁꯨ ꯑꯩꯈꯣꯏ ꯌꯨꯝꯗꯒ ꯑꯃꯨꯃꯨꯛ ꯁꯨꯕ ꯌꯥꯎꯋꯦꯕ ꯑꯗꯨꯝ ꯆꯥꯏꯌꯦꯕ ꯑꯗꯨꯗꯤ ꯃꯌꯥꯝ ꯃꯌꯥꯝ
ꯎꯝ ꯍꯣꯏ
ꯁꯤꯡꯖꯨꯁꯤꯅ ꯀꯃꯥꯏꯅ ꯇꯧꯕ ꯁꯤꯡꯖꯨꯅ ꯆꯥꯅꯤꯡꯉꯤꯁꯤꯅ ꯃꯊꯦꯜꯒꯤ
ꯃꯌꯥꯝ ꯈꯤꯜꯂꯁꯨ ꯄꯨꯛ ꯆꯥꯛꯑꯁꯨ ꯑꯗꯨꯝ ꯃꯌꯥꯝ ꯂꯣꯏꯃꯛ ꯆꯥꯕ ꯉꯝꯈꯤꯗꯧꯕꯩ ꯐꯤꯕꯝꯅꯤ
ꯎꯝ ꯑꯗꯨ ꯁꯤꯡꯖꯨꯒꯨꯝꯕꯁꯤꯅ ꯀꯃꯥꯏꯅ ꯇꯧꯕ ꯁꯤꯡꯖꯨꯅꯣꯕ ꯆꯥꯅꯤꯡꯉꯤꯁꯦ ꯍꯥꯏꯗꯤ ꯃꯩꯇꯩꯒꯤ ꯗꯥꯏꯔ‌ꯦꯛ ꯁꯤꯡꯖꯨꯗꯨꯔꯥ ꯃꯤꯃꯤ ꯍꯥꯞꯆꯟꯕꯤꯗꯨꯔꯥ
ꯁꯤꯡꯖꯨꯁꯤꯔ‌ꯣ ꯆꯨꯝꯅꯒꯤ ꯑꯩꯈꯣꯏ ꯒꯤ ꯃꯤꯃꯤ ꯍꯥꯞꯇꯕꯤ ꯁꯤꯡꯖꯨꯗꯨꯅ ꯍꯦꯟꯅ ꯄꯥꯝꯃꯦꯕꯀꯣ ꯑꯗꯨ ꯑꯗꯨꯒ ꯍꯣꯏ ꯃꯤꯃꯤ ꯑꯥ ꯑꯗꯨꯒ ꯃꯤꯃꯤ ꯍꯥꯞꯄꯀꯥꯟꯗ ꯆꯣꯠ ꯆꯣꯠ ꯂꯥꯎꯕꯗꯣ ꯑꯗꯨꯗꯤ ꯆꯥꯅꯤꯡꯗꯦ ꯃꯤꯃꯤ ꯍꯥꯞꯄꯁꯨ ꯑꯃ ꯈ꯭ꯔꯪ ꯈ꯭ꯔꯪ ꯂꯥꯎꯔꯒ ꯑꯗꯨꯝ ꯈꯪꯗ‌ꯦ ꯍꯥꯎꯔꯤꯉꯩ ꯌꯥꯏꯌ‌ꯦꯗ ꯁꯤꯡꯖꯨꯗꯤ ꯑꯗꯩꯗꯤ ꯍꯩꯕꯤ ꯃꯅꯥ ꯁꯤꯡꯖꯨꯁꯨ ꯄꯥꯝꯃꯤ
ꯑꯥ
ꯁꯤꯡꯖꯨ ꯍꯥꯏꯔꯤꯉꯩ ꯂꯣꯏ ꯌꯥꯔꯦ ꯑꯗꯨꯕꯨ ꯑꯩꯅ ꯄꯥꯝꯗꯕ ꯍꯥꯏꯔꯒꯗꯤ ꯆꯣꯠ ꯆꯣꯠ ꯀ ꯂꯥꯎꯔꯒ ꯃꯆꯜ ꯁꯣꯏꯕꯗ ꯑꯆꯧ ꯑꯆꯧꯕꯒ ꯑꯣꯏꯕꯗꯣ ꯈꯪꯕ꯭ꯔꯥ ꯑꯗꯨꯒꯨꯝꯕꯗꯨꯗꯤ ꯀꯌꯥ ꯄꯥꯝꯗꯦ
ꯎꯝ ꯍ‌ꯣꯏꯅ‌ꯦ ꯅꯞꯁꯟꯕꯒꯨꯝꯕ ꯅꯥꯞꯁꯟꯕꯒ ꯌꯥꯎꯕꯗꯣ ꯑꯃꯒ ꯑꯃꯒ
ꯎꯝ ꯍꯣꯏ ꯕꯣꯔꯥꯗꯤ ꯄꯥꯝꯕ꯭ꯔꯥ
ꯑ ꯕꯣꯔꯥꯖꯨ ꯄꯥꯝꯃꯦ ꯕꯣꯔꯥꯖꯤ
ꯕꯣꯔꯥꯗꯤ ꯄꯥꯝꯗꯦ ꯑꯩꯗꯤ
ꯊꯥꯏꯅꯗꯤ ꯑꯥꯂꯨ ꯕꯣꯔꯥ ꯌꯥꯝ ꯄꯥꯝꯃꯝꯃꯦꯕ ꯍꯧꯖꯤꯛꯇꯤ ꯑꯃꯨꯛ ꯀꯩꯅꯣꯒꯨꯝꯕ ꯆꯨꯝꯅꯒꯤ ꯃꯔꯣꯏꯒꯨꯝꯕꯗꯣ
ꯎꯝ
ꯍꯧꯖꯤꯛꯀꯤꯅꯦ ꯃꯃꯥꯡꯗ ꯑꯩꯒ ꯁꯥꯟꯅꯕ ꯅꯨꯄꯤꯖ‌ꯦꯅꯨꯄꯤ ꯑꯝ ꯁꯥꯟꯅꯩꯌꯦꯕ ꯑꯩꯒ ꯃꯥꯗꯣ ꯑꯩꯈꯣꯏ ꯎꯝ ꯕꯥꯍꯣꯏ ꯃꯣꯏ ꯁꯨꯝ ꯍꯪꯅꯧꯔꯀꯥꯟꯗ ꯃꯔꯤ ꯃꯇꯥ ꯂꯣꯏꯃꯛ ꯃꯃꯤꯡꯒ ꯍꯥꯏꯅꯔꯒꯅꯦ ꯑꯣꯏꯔꯝꯕꯒꯤ ꯑꯗꯨꯗꯨꯒꯤ ꯃꯤ ꯐꯠꯂꯤ ꯐꯠ ꯇꯦ ꯍꯥꯏꯕꯒꯤ ꯃꯤꯡꯗꯣ ꯄꯜꯂꯒ ꯃꯌꯥꯝ ꯉꯥꯡꯅꯒ꯭ꯔꯦꯕ ꯈꯪꯕ꯭ꯔꯥ
ꯑꯥ
ꯑꯗꯣ ꯈꯪꯗꯦ ꯀꯃꯥꯏꯟ ꯇꯧꯗꯣꯏꯅꯣ ꯃꯥꯁꯨ ꯈꯪꯗꯕ ꯔꯨꯜꯁꯇꯣ ꯑꯩꯅ ꯍꯥꯏꯔꯁꯨ ꯑꯗꯨꯝ ꯃꯥꯗꯣ ꯑꯗꯨꯝ ꯀꯩ ꯍꯥꯏꯅꯤ ꯑꯗꯨꯝ ꯄꯜꯂꯛꯄꯒꯤ ꯋꯥꯔꯤꯗꯨꯖꯨ
ꯎꯝ
ꯃꯣꯏꯒꯤꯁꯨ ꯃꯅꯦ ꯑꯣꯏꯕ ꯑꯩꯈꯣꯏꯒꯤ ꯑꯩꯈꯣꯏꯒꯤꯁꯨ ꯃꯥꯆꯧꯕꯤ ꯑꯣꯏꯕ ꯑꯣꯏꯕꯒꯤ ꯃꯤꯗꯣ ꯈꯪꯕ ꯃꯤꯗꯣ ꯑꯣꯏꯕꯒꯤ ꯃꯥꯒꯤ ꯃꯔꯝꯗꯅꯦ
ꯑꯣ
ꯃꯌꯥꯝ ꯉꯥꯡꯅꯈ꯭ꯔꯦꯕ
ꯎꯝ ꯑꯗꯨꯒ ꯆꯤꯟ ꯆꯤꯟ ꯊꯤꯕꯁꯨ ꯌꯥꯗꯕꯅꯤ ꯆꯤꯟ ꯊꯤꯌꯨꯔꯗꯤ ꯑꯗꯨꯝ
ꯑꯥꯑꯥ ꯆꯤꯟꯕꯨꯗꯤ ꯊꯤꯗꯦ ꯆꯥꯎꯈꯠꯇꯕ ꯋꯥ ꯁꯤꯖꯤꯟꯅꯩ ꯀꯥꯏꯅ ꯍꯥꯏꯗꯥꯏꯅꯦ
ꯁꯨꯝ ꯍꯣꯏ ꯃꯤ ꯁꯨꯝ ꯅ‌ꯣꯛ ꯅꯣꯛꯑꯒ ꯁꯨꯝ ꯊꯤꯗ‌ꯣꯛꯈꯤꯕꯒꯨꯝꯕ ꯌꯥꯎꯕꯁꯦ ꯑꯗꯨꯝ ꯅꯪ ꯉꯁꯥꯏꯒꯤ ꯃꯤꯅꯤꯠ ꯇꯔꯥ ꯁꯥꯟꯅꯒꯦꯔ ꯇꯔꯥꯃꯥꯊꯣꯏ ꯁꯨꯕꯗ ꯑꯗꯨꯝ ꯑꯗꯨ ꯌꯥꯎꯔꯝꯃꯕ ꯑꯗꯨꯝ ꯄꯨꯂꯞ ꯑꯗꯨꯝ ꯀꯛꯈ꯭ꯔꯅꯤ
ꯑꯣ ꯌꯥꯝ ꯂꯨꯔꯤꯅꯦ ꯋꯥꯔꯤꯁꯦ
ꯅꯣꯛꯑꯒ ꯊꯤꯕꯁꯨ ꯌꯥꯎꯗꯅꯀꯣ ꯑꯗꯩ ꯈꯪꯕꯒꯤ ꯊꯤꯌ ꯑꯗꯨꯒꯨꯝꯕꯁꯨ ꯌꯥꯎꯏꯗꯅ ꯑꯗꯨꯏꯖꯨ
ꯃꯁꯥꯒꯤ ꯍꯩꯅꯖꯕꯤ ꯑꯣꯏꯕꯤꯒꯤ ꯊꯤꯕꯁꯨ ꯂꯩꯗꯅ
ꯑ ꯌꯥꯦ ꯌꯥꯗꯤ ꯍꯥꯏ ꯆꯦꯛ ꯇꯧꯔꯤꯕ ꯀꯥꯡꯕꯨꯗꯨꯁꯨ ꯑꯃꯨꯛ ꯍꯌꯦꯡ ꯃꯣꯏꯅ ꯆꯨꯝꯃꯦꯅ ꯄꯤꯔꯒ ꯑꯗꯨ ꯌꯥꯎꯔꯝꯃꯗꯤ ꯃꯣꯏꯁꯨ ꯍꯌꯦꯅꯤ ꯗꯁꯥ ꯇꯥꯗꯣꯏꯅꯗꯅ
ꯍꯣꯏ
ꯒꯤꯅꯤ
ꯎ ꯎ
ꯁ
ꯍꯉꯦꯗ ꯑꯩꯗꯤ ꯕꯣꯔꯥꯗꯤ ꯀꯌꯥ ꯄꯥꯝꯗꯦ ꯑꯩꯅ ꯑꯃꯨꯛ ꯊꯥꯎ ꯃꯅꯝꯗꯣ
ꯑ
ꯊꯥꯎ ꯃꯅꯝꯗꯣ ꯀꯌꯥ ꯍꯩꯅꯗꯕ ꯆꯥꯛꯀꯒꯨꯝꯕ ꯆꯥꯔꯒꯗꯤ ꯀꯩꯝ ꯇꯧꯗꯦ ꯃꯇꯣꯝꯗꯒꯨꯝꯕ ꯕꯣꯔꯥ ꯃꯤ ꯕꯣꯔꯥ ꯌꯥꯝ ꯆꯥꯅꯩꯗꯅ ꯑꯗꯨꯒꯨꯝꯕꯗꯣ ꯑꯩꯗꯤ ꯀꯌꯥ ꯊꯥꯎꯅꯝꯗꯣ ꯑꯩ ꯀꯌꯥ ꯍꯥꯏꯅꯗꯕ ꯊꯥꯎꯗ ꯇꯥꯎꯕ ꯇꯟꯗꯣ
ꯑꯥ
ꯑꯗꯨ ꯐꯥꯎꯕ ꯄꯥꯝꯗꯦꯕ ꯑꯩꯗꯤ ꯆꯥꯅꯤꯡꯗꯦꯕ
ꯁꯤꯡꯖꯨꯒꯨꯝꯕꯖꯤꯅ ꯄꯥꯝꯃꯦ ꯍꯥꯏꯁꯤꯅ ꯌꯨꯝꯗ ꯁꯨꯕꯗ꯭ꯔꯣ ꯅꯠꯇ꯭ꯔꯒ ꯑꯗꯨꯝ ꯑꯅꯤꯃꯛꯂꯣ
ꯑꯣ ꯁꯤꯡꯖꯨꯗꯤ ꯂꯣꯏꯃꯛ ꯄꯥꯝꯃꯤꯗ ꯑꯅꯤ ꯆꯞ ꯃꯥꯟꯅꯩ ꯑꯗꯨꯗꯤ ꯌꯨꯝꯗ ꯁꯨꯕꯁꯨ ꯑꯥꯗ ꯁꯨꯕꯁꯨ
ꯑꯗꯨ ꯅꯪꯅꯒ ꯁꯨꯝ ꯍꯥꯎꯋꯦ ꯈꯟꯕ ꯖꯒꯥꯁꯤꯗꯤ ꯀꯥꯏꯗ ꯂꯩꯒꯦ ꯆꯥꯎꯔꯥꯛꯄ ꯅ ꯁꯔꯨ ꯀ ꯇꯔ
ꯁꯤꯡꯖꯨꯒꯤꯗꯤ ꯑꯍꯥꯎ ꯑꯍꯥꯎꯕ ꯖꯒꯥ ꯃꯌꯥꯝ ꯂꯩ ꯃꯣꯏꯁꯨ ꯍꯥꯏꯗꯤ ꯅꯨꯡꯇꯤꯒꯤ ꯇꯧꯔꯛꯄꯅꯤꯅ ꯑꯍꯥꯎꯕ ꯅꯨꯃꯤꯠ ꯌꯥꯎꯏ ꯍꯥꯎꯗꯕ ꯅꯨꯃꯤꯠ ꯌꯥꯎꯏ ꯑꯗꯨꯃꯥꯏꯅ ꯇꯧꯕꯅꯤꯅ ꯈꯪꯗꯦ ꯍꯥꯏꯕ ꯉꯝꯗꯦ ꯆꯥꯎꯧꯔꯥꯛꯄꯁꯦ ꯍꯩꯕꯁꯦ ꯁꯦꯟꯗ꯭ꯔꯥ ꯔꯣꯗꯀꯤ ꯀꯦꯐꯦꯅꯦ ꯃꯃꯤꯡ ꯄꯟꯕ ꯌꯥꯕ꯭ꯔꯣ ꯁꯤꯗꯤ ꯃꯣꯏꯒꯤ ꯀꯦꯄꯦꯒꯨꯝꯕ ꯀꯩꯁꯨ ꯀꯥꯏꯗꯦ ꯍꯥꯏꯔꯣ ꯑꯥꯔ ꯐꯣꯔ ꯀꯦꯐꯦ ꯀꯥꯏꯅ ꯂꯩꯕꯗꯣ ꯈꯪꯕ꯭ꯔꯥ
ꯀꯥꯏꯗ
ꯁꯦꯟꯗ꯭ꯔꯥ ꯔꯣꯗ ꯈꯪꯗ꯭ꯔꯣ
ꯁꯦꯟꯗ꯭ꯔꯥꯔꯣꯇꯥ ꯁꯦꯟꯗ꯭ꯔꯥ ꯂꯝꯗ ꯃꯣꯏꯔꯥꯡꯒꯤ ꯁꯦꯟꯗ꯭ꯔꯥ ꯂꯝꯕꯤꯗꯣ ꯍꯣꯏ ꯑꯣ
ꯁꯦꯟꯗ꯭ꯔꯥ ꯂꯝꯕꯤꯗꯨꯗ ꯌꯣꯟꯕ ꯑꯗꯨꯝ ꯍꯥꯎꯕꯅꯦ
ꯑ ꯑꯗꯨꯋꯥꯏꯗꯔꯣ ꯀꯩꯅꯣ
ꯍꯣꯏ
ꯑꯗꯨꯋꯥꯏꯗꯩ ꯑꯣꯏꯗꯣꯏꯕ
ꯍꯣꯏ ꯍꯣꯏ
ꯑꯣ ꯏꯃꯥꯟꯅꯕ ꯑꯝꯖꯨ ꯂꯩ ꯑꯗꯨꯋꯥꯏꯗ